ꯄꯩꯁꯥꯏ ꯑꯅꯩꯕꯤ ꯇꯥꯖꯔꯦ ꯅꯩꯈꯥꯏꯕꯤ
ꯉꯥꯏꯈꯣꯀꯣ
ꯍꯦꯟꯅ ꯉꯥꯏꯕꯤꯒꯅꯤ ꯁꯣꯝꯕꯨ
ꯎꯝ
ꯀꯔꯤꯒꯤꯅꯣ ꯍꯥꯟꯕ ꯏꯕꯥꯅꯤꯅꯅ ꯐꯣꯟ ꯋꯥꯔꯤꯗ ꯇꯧꯔꯒ ꯍꯦꯛꯇꯥ
ꯀꯔꯤ
ꯇ
ꯑꯁ ꯍꯧꯖꯤꯛꯀꯥꯟꯁꯦ ꯀꯩ ꯀꯩ ꯇꯧꯔꯒꯕꯨꯠ ꯂꯦꯜꯂꯤꯒꯦ ꯃꯇꯝꯁꯦ
ꯑꯩꯗꯤ ꯍꯧꯖꯤꯛꯀꯥꯟꯁꯦ ꯀꯩ ꯑꯣ ꯇꯥꯏ ꯇꯥꯏ ꯇꯥꯏ ꯈꯨꯝꯛꯑꯦ ꯀꯩꯗꯧꯔꯒꯦ ꯑꯁ ꯅꯪꯗꯦꯍꯦ ꯅꯪꯁꯤꯡꯗꯤ ꯑꯩꯁꯦ ꯍꯧꯖꯤꯛꯀꯥꯟꯁꯦ ꯀꯩꯇꯧ ꯀꯦ ꯍꯥꯏꯕ ꯀꯥꯟꯁꯤꯗ ꯑꯩꯈꯣꯏꯒꯤ ꯑꯥ ꯀꯔꯤ ꯎ ꯄꯩꯁꯥ ꯃꯁꯤꯡ ꯊꯤꯕꯒꯤ ꯊꯕꯛ ꯑꯃ ꯀꯟꯅ ꯇꯧꯔꯤꯌꯦ ꯑꯩꯁꯦ ꯋꯥꯁꯤꯜꯂꯛꯑꯕ ꯑꯩꯗꯤ ꯍꯥꯟꯅꯗꯤ ꯕꯟꯗꯜ ꯕꯟꯗꯜꯁꯦ ꯀꯣ ꯁꯨꯃꯥꯏꯅ ꯇꯧꯔꯝꯕꯅꯦꯕ ꯂꯤꯁꯤꯡ ꯑꯅꯤ ꯆꯠꯄꯤ ꯗꯣ ꯌꯥꯔꯤꯀꯥꯟꯁꯦ ꯁꯤꯗꯗꯤ ꯌꯥꯝ ꯅꯨꯡꯉꯥꯏꯔꯝꯃꯤꯕ ꯁꯥꯞꯁꯤꯡ ꯊꯤꯕꯁꯦ ꯍꯥꯏꯗꯤ ꯊꯨ ꯑꯗꯨꯝ ꯂꯤꯁꯤꯡ ꯑꯅꯤ ꯆꯠꯄꯤꯗꯨ ꯑꯣꯏꯔꯕꯅꯤꯅ ꯊꯤꯕꯁꯨ ꯌꯥꯝ ꯌꯥꯝ ꯀꯨꯏꯅ ꯆꯪꯗ꯭ꯔꯦ ꯊꯝꯐꯝꯁꯨ ꯀꯣꯝꯃꯦꯕ ꯑꯗꯨ ꯑꯣꯏꯔꯗꯤ ꯍꯧꯖꯤꯛꯇꯤ ꯂꯤꯁꯤꯡ ꯑꯅꯤ ꯆꯠꯄꯤꯗꯨꯣ ꯂꯩꯇ꯭ꯔꯕꯅꯤꯅ ꯆꯥꯝꯃꯉꯥ ꯆꯠꯄꯤ ꯉꯥꯛꯇ ꯁꯨꯝ ꯇꯧꯁꯤꯜꯂꯛꯄꯁꯤꯗ ꯑꯃ ꯀꯩꯅꯣ ꯇꯧꯔꯦꯕ ꯄꯩꯁꯥꯁꯦ ꯑꯃ ꯊꯝꯐꯝ ꯑꯃ ꯂꯩꯇꯕ ꯑꯃ ꯀꯔꯤꯅꯣ ꯑꯃ ꯇꯧꯕ ꯑꯃ